ꯂꯣ
ꯍꯥꯎ
ꯑꯣ ꯇꯥꯕ꯭ꯔꯣ
ꯇꯥꯏꯌꯦ
ꯑꯣ ꯑꯗꯨ ꯅꯪ ꯀꯔꯤ ꯇꯧꯕ꯭ꯔꯥ
ꯀꯔꯤ ꯇꯧꯋꯤꯒꯦ
ꯑꯩꯗꯤ ꯂꯦꯞꯄꯤꯌꯦ ꯅꯪꯗꯤ
ꯆꯞ ꯃꯥꯅꯌꯦ ꯑꯩꯁꯨꯨ ꯂꯦꯞꯄꯦ
ꯅꯪ ꯆꯥꯛ ꯆꯥꯔꯕꯣ
ꯍꯣꯏ ꯆꯥꯔꯦ ꯍꯥꯎ ꯑꯥ ꯃꯇꯔꯒ ꯌꯦꯔꯨꯝ
ꯌꯦꯑꯦ ꯌꯦꯔꯨꯝꯗꯣ ꯄꯨꯝꯕꯅꯦꯀꯣ
ꯑꯣ ꯍꯣꯏ
ꯅꯝꯊꯤꯕꯅꯦ
ꯑꯗꯤ ꯍꯥꯎꯋꯦ ꯍꯥꯎꯋꯦ
ꯑꯩꯗꯤ ꯑꯩꯒꯤꯗꯨꯗꯤ
ꯔꯣꯏꯁꯦ
ꯑꯣ ꯑꯩꯒꯤꯗꯤ ꯍꯥꯎꯋꯦꯗ ꯌꯨꯝꯗꯤ ꯑꯥ ꯌꯨꯝ ꯅꯠꯇꯦ ꯌꯦꯔꯨꯝꯗꯤ ꯍꯥꯎꯋꯦ
ꯅꯪꯗꯤ ꯌꯦꯔꯨꯝ ꯃꯥꯜꯂꯦꯀꯣ
ꯍꯣꯏ ꯌꯦꯔꯨꯝ ꯃꯝꯕ꯭ꯔꯥ ꯑꯩꯖꯤ
ꯃꯥ ꯃꯥꯜꯂꯦ ꯋꯥꯏꯠ ꯋꯥꯏꯠ ꯑꯣꯏꯔꯒ ꯔꯥꯎꯟ ꯑꯣꯏꯔꯒ ꯅꯪꯗꯤ ꯌꯦꯔꯨꯝ ꯃꯥꯜꯂꯦ ꯀꯣ
ꯅꯟꯗꯤ ꯅꯟꯗꯤ ꯅꯟ ꯅꯟꯗꯤ ꯀꯔꯤꯅ ꯀꯔꯤꯅꯣ ꯅꯪꯗꯤ
ꯑꯩꯗꯤ ꯄꯣꯇꯦꯇꯣꯅꯦ
ꯃꯝꯕ꯭ꯔꯥ ꯍꯣꯏ ꯄꯣꯇꯦꯇꯣ ꯍꯣꯏ ꯄꯣꯇꯦꯇꯣ ꯃꯥꯜꯂꯦ ꯍꯣꯏ ꯍꯣꯏ ꯍꯣꯏ ꯄꯣꯇꯦꯇꯣ ꯃꯥꯜꯂꯦ ꯅꯟꯗꯤ ꯄꯨꯝ ꯄꯨꯝꯔꯒ ꯑꯥ
ꯑꯌꯨꯀꯤ ꯃꯥꯄꯥꯟ ꯂꯥꯛ
ꯉꯁꯤꯗꯤ ꯀꯔꯤ ꯀꯔꯤ ꯇꯧꯔꯤꯒꯦ
ꯉꯁꯤꯗꯤ ꯑꯩ ꯑ ꯑꯌꯨꯛ ꯍꯧꯒꯠꯂꯦ ꯑꯗꯨꯗꯨꯒ ꯂꯣꯏꯁꯤꯜꯂꯒ ꯑꯩꯗꯣ ꯀꯣꯏꯕ ꯆꯠꯂꯦ
ꯎꯝ
ꯅꯪꯗꯤ ꯀꯣꯏꯕ ꯆꯠ
ꯌꯨꯝꯗꯔ ꯎꯝ ꯆꯠꯇꯦ ꯑꯩꯗꯤ ꯌꯨꯝꯗ ꯑꯗꯨꯝ ꯂꯩ ꯑꯩꯗꯤ ꯆꯄꯩ ꯇꯜꯂꯤꯗ
ꯀꯩꯒꯤꯅ ꫭ
ꯑꯃꯨꯛꯈꯟꯗꯦ
ꯆꯔꯁꯨ ꯆꯠꯇꯦꯀꯣ
ꯆꯔꯆꯁꯨꯠ ꯆꯠꯇꯦ ꯅꯁꯤꯗꯤ ꯆꯔꯆꯁꯨ ꯆꯠꯇꯦ ꯑꯗꯨꯒ ꯃꯄꯟꯇꯁꯨ ꯊꯣꯛꯇꯦ ꯑꯗꯨꯝ ꯔꯨꯝꯗ ꯂꯩꯌꯦ
ꯇꯧꯔꯒ ꯆꯔꯆ ꯇꯣ ꯆꯠꯂꯨꯇ꯭ꯔꯦ
ꯎꯝ
ꯑꯌꯨꯛꯇ ꯍꯧꯒꯠꯄ ꯇꯟꯕꯒꯤꯀꯣ
ꯍꯣꯏ ꯃꯥꯅꯦ
ꯎꯝ
ꯅꯪꯗꯤ ꯍꯧꯖꯤꯛ ꯀꯩꯗꯧꯔꯤꯅꯣ ꯂꯦꯞꯄꯤꯕꯣ
ꯍꯧꯖꯤꯛꯁꯨ ꯍꯣꯏ ꯂꯤꯕꯕꯦ ꯅꯪ ꯌꯨꯝꯗꯔ ꯌꯨꯝꯗ ꯂꯩꯕ꯭ꯔꯥ ꯅꯪ ꯑ ꯎꯝ
ꯑꯩꯗꯤ ꯌꯨꯝꯗ ꯂꯩꯔꯦ ꯃꯊꯛꯇ ꯂꯩꯌꯦ ꯐꯝꯃꯒ
ꯑꯣ ꯑꯗꯨ ꯁꯕ꯭ꯔꯥ ꯋꯦꯗꯔꯗꯤ ꯀꯃꯥꯏꯅ ꯇꯣ
ꯋꯦꯗꯔꯗꯣ ꯌꯥꯝ ꯁꯥꯏꯌꯦꯀꯣ
ꯑꯣ ꯑꯈꯣꯏꯒꯤ ꯍꯣꯁꯇꯦꯜꯗꯗꯤ ꯌꯥꯝꯅ ꯁꯥꯗꯦꯗ ꯍꯧꯖꯤꯛꯗꯤ ꯅꯣꯔꯃꯜꯅꯦ
ꯋꯥꯔꯗꯦꯟ ꯋꯥꯔꯗꯦꯟ ꯂꯩꯕ꯭ꯔꯥ
ꯅꯪ ꯅꯨꯄꯥ ꯅꯪ ꯅꯨꯄꯥ ꯊꯤꯔꯕ꯭ꯔꯣ
ꯑꯩꯔꯣ
ꯑꯥ
ꯅꯪ ꯂꯨꯍꯣꯡꯉꯕꯣ ꯍꯥꯏꯕ
ꯍꯜꯂꯣ
ꯍꯥꯎ
ꯂꯣ ꯍꯜꯂꯣ ꯂꯣ ꯂꯣ
ꯍꯜꯂꯣ ꯍꯜꯂꯣ ꯍꯜꯂꯣ ꯇꯥꯕ꯭ꯔꯣ
ꯎꯝ
ꯇꯥꯔꯕꯣ ꯇꯥꯕ꯭ꯔꯣ
ꯅꯪ ꯅꯨꯄꯥ ꯊꯤꯔꯕꯣ ꯍꯣꯏ ꯇꯥꯏꯌꯦ
ꯅꯪ ꯅꯨꯄꯥ ꯊꯤꯔꯕꯣ ꯅꯠꯇꯦ ꯅꯪ ꯂꯨꯍꯣꯡꯉꯕꯣ ꯍꯥꯏꯌꯣ
ꯑꯣ ꯍꯣꯏꯌꯦ ꯂꯨꯍꯣꯡꯔꯕꯣ ꯅꯪ ꯑꯗꯨ ꯆꯞ ꯃꯥꯟꯅꯩꯌꯦꯗ
ꯃꯥꯟꯅꯗꯦꯗ ꯅꯨꯄꯥ ꯊꯤꯔꯕꯣ ꯅꯠꯇꯦ
ꯅꯨꯄꯤ ꯊꯤꯔꯕꯣꯁꯨ ꯀꯥꯎꯕꯥ ꯌꯥꯏ ꯍꯥꯏꯌꯦ ꯍꯥꯏꯌꯦ ꯃꯥꯅ ꯃꯛ ꯃꯤꯅ ꯅꯨꯄꯤ ꯊꯤꯔꯕꯣ ꯅꯨꯄꯥ ꯊꯨ ꯊꯤꯔꯕꯣ ꯑꯗꯨꯒ ꯂꯨꯍꯣꯡꯔꯕ꯭ꯔꯣ ꯑꯗꯨꯗꯤ ꯆꯞ ꯃꯥꯟꯅꯩ ꯍꯥꯏꯗ
ꯍꯣꯏ ꯊꯤꯗ꯭ꯔꯤꯌꯦ
ꯅꯪꯗꯤ ꯊꯤꯔꯕꯣ
ꯍꯧꯖꯤꯛꯁꯨ ꯀꯔꯤꯒꯤ ꯊꯤꯗꯦ ꯍꯥ
ꯑꯩꯗꯤ ꯇꯣꯏꯟ
ꯑꯩꯗꯤ ꯂꯨꯍꯣꯡꯈ꯭ꯔꯦ
ꯑꯣ ꯅꯪꯗꯤ ꯂꯨꯍꯣꯡꯈ꯭ꯔꯦ
ꯍꯣꯏ ꯑꯩꯗꯤ ꯂꯨꯍꯣꯡꯈ꯭ꯔꯦ ꯑꯗꯨꯒ ꯑꯩꯒꯤ ꯎꯝ ꯍꯣꯏ ꯑꯩꯒꯤ ꯑꯉꯥꯡ ꯃꯆꯥꯗꯤ ꯑꯃꯝ ꯑꯉꯥꯡ ꯃꯆꯥꯁꯨ ꯑꯥ ꯑꯍꯨꯝ ꯂꯩꯌꯦ ꯑꯍꯝꯕꯗꯤ ꯅꯨꯄꯥꯅꯦ ꯑꯅꯤꯗꯤ ꯅꯨꯄꯤꯅꯦ ꯑꯍꯝꯕ ꯃꯆꯥꯗꯤ ꯑꯣ ꯆꯍꯤ ꯆꯍꯤ ꯆꯍꯤ ꯀꯨꯟ ꯀꯨꯟ ꯅꯠꯇꯦ ꯑꯥ
ꯅꯪꯗꯤ ꯃꯆꯥ ꯑꯍꯨꯝꯒꯤ ꯃꯃꯥ ꯑꯣꯏꯔꯦꯀꯣ
ꯇꯔꯥ ꯃꯉꯥ ꯁꯨꯔꯦ ꯇꯔꯥ ꯃꯉꯥ ꯁꯨꯔꯦ
ꯑꯣ
ꯑꯗꯨꯒ ꯑꯥ ꯑꯩꯒꯤ ꯎꯝ ꯅꯨꯄꯤ ꯑꯍꯝꯕꯗꯣ ꯆꯍꯤ ꯇꯔꯥ ꯁꯨꯔꯦ ꯑꯗꯨꯒ ꯑꯩꯒꯤ ꯎꯝ ꯂꯥꯁꯇꯣ ꯑꯩꯒꯤ ꯑꯥ ꯑꯉꯥꯡ ꯑꯉꯥꯡ ꯑꯉꯥꯡ ꯃꯆꯥ ꯂꯥꯁꯇꯣ ꯅꯣꯡ ꯆꯍꯤ ꯇꯔꯨꯛ ꯁꯨꯔꯦ
ꯇꯔꯨꯛ ꯁꯨꯔꯦ
ꯍꯣꯏ
ꯃꯃꯥ ꯃꯝ ꯃꯃꯥꯗꯤ ꯆꯍꯤ ꯀꯌꯥ ꯁꯨꯔꯒꯦ ꯅꯪꯗꯤ ꯆꯍꯤ ꯀꯌꯥ ꯁꯨꯔꯒꯦ
ꯑꯩꯗꯤ ꯆꯍꯤ ꯀꯨꯟꯊ꯭ꯔꯥ ꯁꯨꯔꯦ
ꯑꯌꯥ ꯑꯉꯥꯡ ꯑꯍꯨꯝ ꯑꯍꯨꯝ ꯄꯣꯛꯄꯗꯣ ꯋꯥꯕ꯭ꯔꯣ
ꯎꯝ ꯍꯣꯏ ꯋꯥꯏ ꯑꯩꯌꯥ ꯑꯗꯨꯝ ꯋꯥꯏꯑꯦ ꯅꯪꯁꯨ ꯅꯪꯒꯤ ꯃꯃꯥꯗ ꯅꯨꯡꯇꯤ ꯅꯨꯡꯁꯤ ꯅꯨꯡꯁꯤꯕꯤꯌꯣ ꯀꯣ
ꯍꯣꯏ
ꯃꯥꯅ ꯑꯈꯣꯏꯒꯤ ꯃꯃꯥꯅ ꯑꯉꯥꯡ ꯄꯣꯛ ꯄꯣꯛꯄꯁꯦ ꯑꯩ ꯌꯥ ꯌꯥꯝ ꯋꯥꯔꯦ ꯌꯥꯝ ꯋꯥꯏꯑꯦ ꯑꯩꯗꯣ ꯑꯗꯣ ꯅꯪ ꯇꯨꯝ ꯅꯪꯒꯤ ꯃꯃꯥꯗ ꯌꯥꯝꯅ ꯅꯨꯡꯁꯤꯕꯤꯌꯨꯀꯣ ꯑꯗꯨ ꯅꯠꯇ꯭ꯔꯗꯤ ꯃꯥ ꯔꯗꯤ ꯑꯩꯒꯤ ꯃꯃꯥꯅ ꯁꯥꯎꯔꯗꯤ ꯑꯩꯈꯣꯏꯒꯤ ꯏꯁꯣꯔꯁꯨ ꯑꯩꯈꯣꯏꯒ ꯁꯥꯎꯗꯦ ꯅꯣꯏꯒ ꯁꯥꯎꯗꯦ ꯅꯠꯇ꯭ꯔꯥ
ꯃꯥꯅꯦ ꯆꯨꯝꯃꯦꯀꯣ ꯅꯪ ꯌꯥꯝ ꯆꯨꯝꯃꯦꯀꯣ
ꯍꯣꯏ ꯆꯨꯝꯃꯤ
ꯅꯪꯗꯤ ꯆꯍꯤ ꯀꯌꯥꯗ ꯂꯨꯍꯣꯡꯒꯦ
ꯑꯩꯗꯤ ꯆꯍꯤ ꯀꯨꯟꯗ ꯂꯨꯍꯣꯡꯒ꯭ꯔꯦ
ꯑꯣ ꯇ꯭ꯋꯦꯟꯇꯤꯗ
ꯎꯟ ꯅꯠꯇꯦ ꯑ ꯑꯩꯠꯇꯤꯟꯗ
ꯌꯥꯝꯃꯜꯂꯦꯀꯣ
ꯍꯣꯏ
ꯑꯉꯥꯡ ꯑꯉꯥꯡ ꯃꯆꯥ ꯑꯣꯏꯅ ꯂꯨꯍꯣꯡꯉꯦꯀꯣ
ꯍꯣꯏ ꯑꯉꯥꯡ ꯃꯥꯆꯥ ꯑꯩꯒꯤ ꯃꯃꯥ ꯄꯄꯥꯅ ꯂꯨꯍꯣꯡꯔꯣ ꯍꯥꯏꯕ꯭ꯔꯥ ꯍꯥꯏꯕ ꯑꯗꯨ ꯑꯩ
ꯑ ꯂꯨꯍꯣꯡ ꯍꯣꯡꯉꯣ ꯂꯨꯍꯣꯡꯉꯣ ꯍꯥꯏꯔꯒ ꯅꯪ ꯂꯨꯍꯣꯡꯉꯒ ꯑꯉꯥꯡ ꯑꯍꯨꯝ ꯄꯣꯛꯑꯦ ꯅꯠꯇ꯭ꯔꯥ
ꯍꯣꯏ ꯑꯍꯨꯝ ꯄꯣꯛꯑꯦ ꯍꯣꯏ ꯌꯥꯝ ꯋꯥꯔꯦ ꯑꯗꯨ ꯑꯗꯨ ꯑꯗꯨꯁꯨ ꯑꯩꯒꯤ ꯃꯥꯇꯅ ꯑꯩꯕꯨ ꯌꯥꯝꯅ ꯅꯨꯡꯁꯤꯕꯤꯌꯦ ꯑꯗꯨ ꯑꯗꯨ ꯑꯗꯨꯗꯒꯤꯅꯦ ꯑꯩꯗꯤ ꯌꯥꯝꯅ ꯎꯝ ꯅꯨꯡꯉꯥꯏꯔꯒ ꯂꯩꯌꯦ ꯑꯩꯗꯤ ꯌꯥꯝꯅ ꯍꯣꯏ
ꯑꯩꯁꯨ ꯑꯩꯁꯨ ꯑꯍꯨꯝ ꯄꯣꯛꯀꯅꯤꯀꯣ
ꯑꯣꯢ ꯅꯪꯁꯨꯔꯥ
ꯑꯥ ꯑꯩꯁꯨ ꯊ꯭ꯔꯤ ꯄꯥꯝꯃꯦ ꯑꯍꯨꯝ ꯄꯥꯝꯃꯦ ꯑꯩꯁꯨ
ꯅꯨꯄꯥꯥ ꯀꯌꯥ ꯅꯨꯄꯤ ꯀꯌꯥ
ꯑ ꯅꯨꯄꯥ ꯑꯃ
ꯅꯨꯄꯤ ꯅꯨꯄꯤ ꯑꯅꯤ
ꯑꯣ ꯅꯨꯄꯥ ꯑꯃꯥ ꯑꯍꯣꯏ ꯌꯥꯏꯌꯦ ꯑꯗꯨꯗꯤ ꯑꯗꯨꯝ ꯑꯗꯨꯒ ꯎꯝ
ꯅꯪꯗꯤ ꯀꯅꯥ ꯀꯅꯥ ꯂꯩꯒꯦ
ꯎꯝ ꯍꯧꯖꯤꯛꯇꯤ ꯑꯩꯒꯤ ꯎꯝ ꯑꯩꯒꯤ ꯑꯥ ꯅꯦꯅꯦ ꯂꯩ ꯅꯨꯃꯤꯠ ꯑꯅꯤ ꯂꯩꯌꯦ ꯑꯗꯨꯒ ꯑꯩꯒꯤ ꯑꯕꯣꯛꯁꯨ ꯂꯩꯌꯦ
ꯎꯝ
ꯑꯩꯒꯤ ꯑꯕꯣꯛꯁ ꯑꯩꯒꯤ ꯑꯕꯣꯛ ꯑꯕꯣꯛ ꯑꯃꯗꯤ
ꯅꯪꯒꯤ ꯑꯕꯣꯛ ꯑꯃ ꯍꯧꯖꯤꯛ ꯀꯩꯗꯧꯋꯦ
ꯃꯪꯒꯤ ꯃꯪꯀꯤ ꯃꯪꯀꯤ ꯇꯣ
ꯑꯥ
ꯃꯥꯒꯤ ꯃꯪꯒꯤ
ꯑꯥ ꯃꯥꯒꯤ ꯐꯅꯦꯡ
ꯇꯣ ꯍꯣꯏ ꯐꯅꯦꯡ ꯃꯥꯒꯤ ꯐꯅꯦꯡꯗꯣ ꯑꯩꯔꯣꯡ
ꯌꯥ
ꯑꯗꯨꯒ ꯑꯩ ꯑꯩꯒꯤꯅꯦꯅꯦ ꯃꯥꯗꯤ ꯑꯝ ꯐꯣꯟ ꯌꯦꯡꯒ ꯂꯩꯌꯦ ꯃꯥ ꯃꯛ ꯃꯤꯗꯥ ꯋꯥꯔꯤ ꯁꯥꯕ ꯃꯂꯦꯜ ꯍꯣꯢ ꯑꯗꯨꯒ ꯑꯩꯒꯤ ꯑꯕꯣꯛ ꯑꯃꯗꯤ ꯎꯝ ꯐꯣꯟꯗ ꯑꯣ ꯆꯤꯟꯅꯤ
ꯑꯥ ꯅꯪꯒꯤ ꯕꯣꯕꯣꯛ ꯀꯩꯁꯦ ꯌꯥꯝꯅ ꯉꯥꯎꯁꯟꯅꯩꯑꯀꯣ
ꯍꯣꯢ ꯑꯩꯒꯤꯕꯣꯛ ꯑꯃ ꯑꯥ ꯅꯤꯅꯦ ꯑꯅꯤ ꯍꯣꯢ ꯑꯕ ꯑꯕꯣꯛ ꯑꯟ ꯅꯦꯅꯦꯁꯨ ꯑꯉꯣꯟꯗ ꯌꯥꯝꯅ ꯅꯨꯡꯁꯤꯕꯤꯌꯦ ꯑꯗꯨ ꯑꯩꯗꯤ ꯅꯨꯡꯉꯥꯏꯔꯤ
ꯅꯪꯉꯣꯟꯗ ꯌꯥꯝꯅ ꯂꯨꯅ ꯇꯧꯕ꯭ꯔꯣ
ꯍꯣꯏ ꯑꯗꯨ ꯇꯧꯑꯦ ꯍꯣꯏ ꯑꯩꯁꯨ ꯇꯧꯑꯦ ꯑꯣ
ꯑꯣ
ꯑꯩꯒꯤ ꯕꯨꯕꯣꯇꯥꯁꯨ ꯑꯩꯒꯤ ꯃꯥꯃꯤꯗꯁꯨ ꯅꯨꯡꯉꯥꯏꯅ ꯇꯧꯋꯦ
ꯃꯣꯏꯗꯤ ꯌꯥꯝ ꯐꯩ ꯅꯪꯗꯤ ꯌꯥꯝ ꯐꯩꯀꯣ
ꯍꯣꯏ ꯐꯩꯀꯣ
ꯐꯩꯌꯦ ꯐꯩꯌꯦ ꯅꯪꯗꯤ ꯌꯥꯝꯅ ꯐꯩꯌꯦꯀꯣ
ꯍꯣꯏ ꯅꯪꯁꯨ ꯂꯨꯍꯨꯡ ꯂꯨꯍꯣꯡꯉꯨꯔꯦ ꯑꯗꯨꯁꯨ ꯅꯪꯁꯨ ꯑꯥ ꯀꯔꯤ ꯎꯝ ꯑꯐꯕ ꯑꯐꯕ ꯑꯥ ꯑꯐꯕ ꯅꯦꯅꯦ ꯑꯐꯥꯕ ꯅꯒꯤ ꯑꯐꯥꯕ ꯑꯃꯛ ꯍꯧꯅ ꯎꯝ ꯁꯤꯔꯣ ꯀꯣꯅꯁꯨ
ꯍꯣꯏ ꯑꯗꯨꯝꯕꯗ ꯑꯗꯨꯝꯕꯗ ꯌꯦꯡꯉꯒ ꯂꯩꯒꯦꯀꯣ
ꯍꯣꯏ ꯌꯦꯡꯉꯒ ꯍꯣꯏ
ꯅꯪꯗꯤ ꯌꯨꯝꯗ ꯑꯗꯨꯝ ꯂꯩꯕ꯭ꯔꯣ ꯑꯉꯥꯡꯒ
ꯍꯨꯏ ꯑꯩꯗꯤ ꯑꯗꯨꯝ ꯂꯩꯌꯦ ꯌꯨꯝꯗ ꯑꯩꯅ ꯊꯕꯛ ꯇꯧꯅꯤꯡꯉꯦ ꯍꯥꯏꯌꯦ ꯑꯩꯒꯤ ꯑꯕꯣꯛꯇ ꯑꯩꯒꯤ ꯅꯤꯅꯦꯅ ꯑꯩꯅ ꯊꯕꯛ ꯇꯧꯅꯤꯡꯉꯦ ꯍꯌꯦꯡ ꯃꯈꯣꯏꯅ ꯇꯣꯒꯣꯅꯣ ꯑꯣ ꯃꯆꯥ ꯑꯍꯨꯝ ꯄꯣꯛꯈ꯭ꯔꯦ ꯑꯗꯨ ꯅꯪ ꯅꯪ ꯌꯥꯝ ꯋꯥꯌꯦ ꯋꯥꯌꯦꯅꯦ ꯑꯗꯨ ꯇꯛꯄꯅꯦ ꯍꯌꯦꯡ
ꯑꯗꯨꯅ ꯌꯨꯝꯗ ꯑꯗꯨꯝ ꯂꯩꯌꯣ ꯍꯥꯏꯌꯦ
ꯑꯣ ꯑꯗꯨꯝ ꯂꯩꯌꯣ ꯑꯣ ꯌꯨꯝꯗ ꯑꯗꯨꯝ ꯂꯩꯌꯣ
ꯌꯥꯏꯌꯦ ꯀꯣ
ꯍꯣꯏ ꯌꯨꯝꯗ ꯊꯕꯛ ꯑꯣ ꯈꯔ ꯈꯥ ꯈꯔ ꯈꯔ ꯍꯣꯏ ꯑꯗꯨ ꯊꯕꯛ ꯗꯤ ꯇꯔꯣ ꯑꯗꯨꯃꯥꯏꯅ ꯍꯥꯏꯌꯦ ꯍꯥꯏꯗꯤ ꯑꯇꯥꯏ꯫ ꯑꯇꯩ ꯊꯥꯕꯛꯇꯤ ꯇꯣꯒꯅꯣ ꯅꯪ
ꯑꯇꯩ ꯊꯕꯛ ꯇꯧꯕꯅꯣ ꯑꯉꯥꯡ ꯁꯦꯟꯅꯔꯒ ꯑꯗꯨꯝ ꯂꯩꯌꯣꯅ ꯍꯥꯏꯕ꯭ꯔꯣ꯫
ꯍꯣꯏ ꯍꯣꯏ ꯅꯪꯒꯤ ꯑꯉꯥꯡꯗꯣ꯫ ꯎꯝ ꯐꯖꯅ ꯇꯦꯛ ꯀꯦꯌꯔ ꯇꯧꯕꯤꯌꯣ ꯑꯗꯨ ꯑꯥ꯫ ꯅꯪꯒꯤ ꯍꯁꯕꯦꯟꯗ ꯐꯖꯅ ꯇꯤꯀꯦꯠꯄ ꯄꯤꯌꯣ ꯑꯗꯨ ꯑ ꯑꯇꯩ ꯊꯕꯛꯇꯤ ꯇꯧꯒꯅꯨ ꯍꯥꯏꯌꯦ ꯃꯈꯣꯏꯅ꯫ ꯑꯗꯨꯗꯤ ꯑꯩꯒꯤ ꯊꯕꯛ ꯑꯃꯁꯨ ꯇꯧꯗꯦ꯫
ꯅꯪꯗꯤ ꯌꯥꯝ ꯌꯥꯝ ꯅꯨꯡꯉꯥꯏꯅꯁꯨ ꯂꯩꯌꯦ ꯌꯥꯝꯅꯁꯨ ꯐꯩ ꯄꯅꯪꯒꯤ
ꯍꯣꯏ ꯑꯗꯣ ꯑꯩꯗꯤ ꯎꯝ꯫
ꯑꯩꯒꯤ ꯅꯨꯄꯥꯗꯣ ꯑꯣ ꯄꯨꯂꯤꯁ꯫ ꯄꯨ ꯑꯣꯐꯤꯁꯔ ꯇꯧꯋꯦ ꯑꯗꯣ ꯃꯥꯗꯤ ꯑꯥ ꯌꯨꯝꯗ ꯎꯝ ꯍꯥ ꯌꯨꯝꯗ ꯑꯗꯨꯝ ꯂꯩ ꯂꯥꯛ ꯂꯥꯥꯛ ꯑꯣ꯫
ꯃꯥꯗꯤ ꯍꯧꯖꯤꯛ ꯑꯥꯗ ꯂꯩꯕ꯭ꯔꯥ ꯌꯨꯝꯗ ꯂꯩꯇꯦꯀꯣ꯫
ꯍꯣꯏ ꯃꯥꯗꯤ ꯍꯧꯖꯤꯛꯁꯨ ꯃꯥꯒꯤ ꯋꯥꯋꯔꯛ ꯄ꯭ꯂꯦꯁ ꯆꯂ ꯃꯥꯒꯤ ꯊꯕꯛ꯫ ꯊꯕꯛ ꯑ ꯄ꯭ꯂꯦꯁ ꯆꯂꯑ ꯍꯧꯖꯤꯛꯁꯨ꯫ ꯑꯗꯣ ꯅꯪ ꯍꯧꯖꯤꯀꯥꯟꯗꯤ ꯅꯪ ꯐꯨꯠꯕꯣꯜ ꯁꯥꯟꯅꯕ ꯌꯥꯝꯕ꯭ꯔꯥ ꯌꯦꯡꯕ꯭ꯔꯥ꯫
ꯌꯦꯡꯗꯦ ꯑꯩꯗꯤ ꯐꯨꯠꯕꯣꯜ ꯌꯦꯡꯕ ꯍꯩꯇꯦ ꯅꯪꯗꯤ ꯌꯦꯡꯕ꯭ꯔꯣ꯫
ꯑ ꯑꯩꯗꯤ ꯐꯨꯠꯕꯣꯜ ꯎꯝ ꯌꯦꯡꯉꯦ ꯑꯩꯗꯤ ꯊꯕꯛ ꯑꯃꯁꯨ ꯇꯣꯗꯦꯀꯣ ꯑꯗꯨꯒ ꯑꯩꯗꯤ ꯐꯨꯠꯕꯣꯜ ꯌꯦꯡꯉꯦ꫰ ꯐꯨꯠꯕꯣꯜ ꯌꯦꯡꯕ ꯅꯨꯡꯉꯥꯏꯌꯦ ꯍꯧꯖꯤꯛ ꯀꯥꯟꯗꯤ꯫
ꯅꯪꯗꯤ ꯀꯅꯥꯒꯤ ꯄꯥꯔꯇꯤꯅꯣ꯫
ꯑꯒꯤ ꯑꯔꯖꯦꯟꯇꯤꯅꯥꯒꯤ ꯒꯤ ꯄꯥꯇꯤꯅꯦ ꯑꯔꯖꯦꯟꯇꯤꯅꯥꯒꯤ ꯄꯥꯇꯤ ꯁꯣ ꯑꯗꯨꯒ ꯐ ꯁꯣꯅꯦ꯫ ꯑꯗꯣ ꯑꯩꯗꯤ ꯐꯦꯕꯔꯦꯠꯇꯤ ꯑꯥꯔꯖꯦꯟꯇꯤꯅꯥꯅꯦ꯫